ꯍꯜꯂꯣ ꯇꯥꯕꯤꯕ꯭ꯔꯣ
ꯇꯥꯏꯌꯦ ꯇꯥꯏꯌꯦ
ꯇꯕꯣ ꯍꯥ
ꯑꯩꯒꯤꯗꯤ ꯇꯥꯕ꯭ꯔꯣ
ꯇꯥꯏ ꯇꯥꯏ ꯇꯥꯏ
ꯑꯣ ꯌꯥꯔꯦ ꯇꯥꯔꯗꯤ
ꯑꯦ ꯌꯥꯔꯦ ꯍꯥꯏꯗꯤ ꯊꯝꯃꯒꯦ ꯑꯃꯨꯛꯀ
ꯑꯦ ꯍꯧꯔ ꯀꯅꯥ
ꯅꯪꯅ ꯌꯥꯔꯦ ꯍꯥꯏꯔꯤꯗꯨꯗꯤ
ꯉꯁꯥꯏꯒꯤꯗꯣ ꯑꯩ ꯍꯥꯏꯌꯦꯦꯀꯣ
ꯑꯥ
ꯅꯨꯄꯥꯁꯤꯡꯁꯦ ꯅꯨꯄꯤꯗ ꯌꯥꯝ ꯂꯥꯟꯅ ꯂꯧꯋꯦꯕ
ꯍꯣꯏ ꯌꯥꯝ ꯂꯥꯟꯅ ꯌꯥꯝꯅꯗꯤ ꯅꯠꯇꯦꯀꯣ
ꯎꯝ ꯍꯣꯏ ꯁꯤꯗꯤ ꯃꯤ ꯑꯃꯅ ꯇꯧꯋꯦ ꯍꯥꯏꯔꯒ ꯄꯨꯂꯞꯅ ꯇꯧꯕ ꯅꯠꯇꯦꯕ ꯁꯤꯗꯤ ꯃꯤ ꯃꯤꯗ ꯂꯩꯕꯅꯦꯕ ꯑ ꯅꯪꯉꯣꯟꯗ ꯊꯦꯡꯅꯕꯗꯣ ꯑꯃ ꯑꯅꯤ ꯊꯦꯡꯅꯕꯗꯣ ꯅꯨꯄꯤ ꯂꯣꯏꯅꯃꯛꯅ ꯇꯧꯔꯝꯒꯅꯤ ꯍꯥꯏꯕꯗꯨꯗꯤ ꯂꯥꯟꯒꯅꯦꯕ ꯍꯣꯏ ꯃꯤ ꯈꯔꯕꯨꯗꯤ ꯇꯧꯔꯝꯒꯅꯤ ꯑꯗꯨꯕꯨ ꯎꯝ ꯤꯐ ꯇꯪꯈꯥꯏ ꯇꯪꯈꯥꯏꯅꯦ ꯍꯥꯏꯕ ꯇꯥꯔꯦꯗ ꯐꯕꯁꯨ ꯂꯩꯑꯦ ꯐꯠꯇꯕꯁꯨ ꯂꯩꯑꯦ ꯅꯨꯄꯥꯁꯨ ꯅꯨꯄꯤꯁꯨ ꯂꯣꯏ ꯆꯞ ꯃꯥꯟꯅꯩꯅ
ꯑꯖꯤꯀꯣ
ꯎꯝ
ꯅꯨꯄꯤꯁꯤꯡꯁꯦ
ꯎꯝ
ꯃꯣꯏ ꯃ ꯃꯣꯏꯗꯣ ꯁꯦꯡꯕ꯭ꯔꯥ ꯁꯦꯡꯗꯕ꯭ꯔꯥ ꯍꯥꯏꯕꯗꯨ ꯌꯦꯡꯊꯣꯛꯄ ꯌꯥꯝ ꯂꯥꯏꯑꯕ
ꯀꯃꯥꯏꯅ ꯇꯧꯔꯒ ꯌꯦꯡꯊꯣꯛꯄ꯭ꯔꯥ ꯑꯗꯨꯗꯤ
ꯌꯥꯝ ꯂꯨꯅ ꯇꯧꯁꯤꯜꯂꯛꯑꯀꯥꯟꯗꯅ ꯃꯣꯏꯗꯣ ꯁꯤꯕ ꯍꯦꯜꯗꯤ ꯍꯦꯜꯂꯦꯕꯨꯨ ꯀꯣ
ꯑꯥ
ꯎꯝ ꯎ ꯑꯗꯨꯕꯨ
ꯑꯔꯣꯏꯕꯗ ꯏ ꯅꯨꯄꯥꯁꯤ ꯈꯤꯔꯦꯗ ꯍꯥꯏꯕꯗꯤ ꯏꯆ ꯅꯨꯄꯥꯁꯦ ꯄꯦꯜꯂꯛꯈ꯭ꯔꯦꯗ ꯈꯟꯕꯅꯦꯕ
ꯎꯝ
ꯑꯗꯨꯒꯤꯅꯦ ꯅꯨꯄꯤꯁꯦ ꯊꯥꯖꯕ ꯋꯥꯠꯂꯦ ꯍꯥꯏꯕꯗꯣ ꯒ꯭ꯌꯥꯟ ꯇꯥꯗꯦ ꯍꯥꯏꯗꯅ ꯃꯣꯏꯒꯤ ꯋꯥꯈꯜꯂꯣꯟꯁꯦ
ꯑꯗꯨꯗꯤ ꯑ ꯑꯩ ꯑꯃꯨꯛ ꯍꯥꯏꯒꯦꯅꯦ ꯅꯨꯄꯥꯁꯤꯡꯅ ꯅꯨꯄꯤꯅ ꯌꯥꯝ ꯂꯨꯅ ꯇꯧꯔꯦꯕ ꯑꯗꯨ ꯅꯨꯄꯤꯁꯤꯡꯗꯨꯅ ꯑꯁ ꯄꯥꯝꯗ꯭ꯔꯦꯗ ꯑꯃꯨꯛ ꯍꯟꯗꯣꯛꯑꯦꯕ ꯑꯗꯨ ꯑꯗꯨ ꯃꯇꯝꯗ ꯅꯨꯄꯤꯁꯤꯡꯗꯨꯅ ꯍꯥꯟꯅꯗꯤ ꯅꯨꯄꯤꯗꯣ ꯅꯨꯄꯥꯗ ꯅꯨꯡꯁꯤꯗꯕꯀꯣ ꯑꯗꯨꯒ ꯂꯥꯁꯇ ꯅꯨꯄꯤꯅ ꯅꯨꯄꯥꯗꯨꯗ ꯌꯥꯝ ꯅꯨꯡꯁꯤꯔꯛꯑꯕ ꯑꯗꯨꯁꯨ ꯂꯩꯕꯅꯦꯕ ꯑꯗꯨꯗ ꯅꯨꯄꯥꯁꯤꯡꯁꯨ ꯅꯨꯄꯤꯁꯤꯡꯅ ꯅꯨꯡꯁꯤꯃꯟꯈ꯭ꯔꯗꯤ ꯑꯃꯨꯛ ꯀꯩꯅꯣ ꯇꯧꯋꯦꯗꯅ ꯇꯧꯕ ꯂꯩꯕ꯭ꯔꯥ ꯂꯩꯕꯅꯦꯕ
ꯍꯣꯏ ꯍꯣꯏ ꯑꯗꯨꯁꯨ ꯂꯩ ꯑꯗꯨꯁꯨ ꯂꯩꯕꯅꯦ ꯎꯝ
ꯑꯗꯨꯝ ꯐꯤꯂꯝꯗꯁꯨ ꯌꯦꯡꯕꯅꯦ ꯅꯨꯄꯤꯁꯤꯡꯒꯤꯗꯤ ꯑꯃ ꯁꯣꯏꯈ꯭ꯔꯦ ꯗꯤ ꯑꯗꯨꯝ ꯁꯣꯏꯑ ꯑꯗꯨꯕꯨ ꯅꯨꯄꯤꯁꯤꯡꯕꯨꯗꯤ ꯑꯗꯨꯃꯥꯏꯅ ꯊꯥꯏꯅꯕꯅꯤ ꯅꯨꯄꯤꯁꯤꯡꯕꯨꯗꯤ ꯅꯨꯄꯥꯁꯤꯡꯅ ꯀꯩꯅꯣ ꯇꯧꯒꯦ ꯍꯥꯏꯔꯁꯨ ꯑꯗꯨ ꯌꯥꯔꯛꯇ꯭ꯔꯁꯨ ꯐꯥꯔꯒ ꯂꯧꯔꯒ ꯃꯌꯨꯝꯕꯨ ꯍꯦꯛ ꯌꯧꯈ꯭ꯔꯕ ꯑꯗꯨꯝ ꯅꯨꯡꯁꯤꯔꯛꯄꯅꯦ ꯍꯥꯏꯕꯁꯨ ꯂꯩꯕꯅꯦꯕ ꯅꯨꯄꯤꯁꯤꯡꯗꯤ
ꯎꯝ ꯑꯗꯨ ꯅꯪꯗꯤ ꯉꯝꯒꯗ꯭ꯔꯥ
ꯑꯁ ꯑꯗꯨꯗꯤ ꯈꯪꯗꯦꯗ ꯃꯤ ꯃꯤꯒꯤ ꯃꯈꯥ ꯄꯣꯜꯂꯦ ꯑꯗꯨꯗꯤ
ꯑꯗꯨꯅꯦ ꯅꯪ ꯅꯪꯉꯣꯟꯗ ꯍꯪꯉꯤꯕꯅꯦ ꯀꯔꯤꯅꯣ
ꯑꯁ ꯑꯩꯕꯨ ꯑꯣꯏꯔꯗꯤ ꯑꯩꯗꯤ ꯐꯨꯅꯥꯒꯅꯤ
ꯀꯩꯅꯣ ꯅꯪ ꯅꯪ ꯅꯨꯄꯥꯗꯨꯕꯨ ꯐꯨꯕ ꯉꯝꯒꯗ꯭ꯔꯦ ꯍꯥꯏꯁꯦ
ꯍꯣꯏ ꯍꯥꯟꯅꯗꯤ ꯑꯗꯨꯝ ꯁꯤꯗ꯭ꯔꯤꯀꯥꯟꯗꯤ ꯍꯥꯟꯅ ꯐꯨꯅꯒꯅꯦꯕ
ꯑꯁ ꯇꯧꯔꯝꯒꯗꯕꯗꯣ ꯃꯤꯠꯇ ꯎ ꯋꯥ ꯍꯧꯒ ꯍꯦ
ꯍꯥꯟꯅ ꯐꯨ ꯅꯥꯜꯂꯗꯤ ꯌꯥꯗ꯭ꯔꯒꯗꯤ ꯑꯗꯨꯝ ꯍꯥꯠꯇꯣꯛꯞ ꯅꯥꯔꯒ ꯂꯣꯏꯔꯦ ꯍꯣꯏ ꯑꯗꯨꯃꯥꯏ ꯑꯩꯅ ꯃꯉꯣꯟꯗ ꯊꯤꯅ ꯆꯩꯔꯒ ꯀꯩꯅꯣ ꯇꯧꯔꯁꯨ ꯃꯥꯅ ꯈꯨꯠ ꯍꯟꯗꯕ ꯑꯗꯨꯒ ꯑꯗꯨꯃꯥꯏꯅ ꯀꯩꯅꯣ ꯋꯥꯗꯣ ꯌꯥꯝ ꯇꯞꯅ ꯀꯩꯅꯣ ꯇꯧꯔꯗꯤ ꯑꯗꯨꯝ ꯂꯩꯗꯅ ꯃꯤꯁꯨ ꯑ ꯅꯨꯄꯤꯁꯤꯡꯅ ꯅꯨꯄꯤꯁꯤꯡꯅ ꯌꯥꯝꯅ ꯀꯩꯅꯣ ꯇꯧꯋꯦ ꯌꯥꯝ ꯏꯁꯥꯎ ꯎ ꯂꯥꯡꯥꯡꯉꯒ ꯐꯨꯔꯒ ꯐꯨ ꯑꯗꯨ ꯅꯨꯄꯤꯅ ꯉꯝꯃꯦ ꯍꯥꯏꯔꯒ ꯅꯨꯄꯥꯁꯤꯡꯁꯨ ꯀꯩꯅꯣ ꯇꯧꯕ ꯂꯩꯌꯦꯗꯅ ꯅꯨꯄꯤꯁꯤꯡꯅ ꯅꯠꯇꯦ ꯅꯨꯄꯤꯁꯤꯡꯅ ꯉꯥꯡꯉꯦ ꯀꯩꯅꯣ ꯑꯗꯨꯃꯥꯏꯅ ꯇꯧꯋꯦ ꯍꯥꯏꯔꯒ ꯅꯨꯄꯥꯁꯤꯡꯁꯨ ꯑꯣꯟꯈꯠꯂꯒ ꯑꯃꯨꯛ ꯉꯥꯡꯕ ꯑꯗꯨꯃꯥꯏꯅ ꯇꯧꯔꯒ ꯑꯅꯤꯃꯛ ꯆꯞ ꯃꯥꯟꯅꯔꯗꯤ
ꯑꯗꯨ ꯅꯨꯄꯤ ꯍꯥꯏꯕꯁꯤ ꯏꯪ ꯇꯞꯀꯗꯕꯅꯤ ꯀꯩꯅꯣ
ꯑꯗꯨ ꯑꯣꯏꯔꯁꯨ ꯏꯪ ꯇꯥꯛꯀꯗꯕꯅꯤ ꯍꯣꯏ ꯑꯗꯨꯕꯨ ꯍꯥꯟꯅ ꯎꯝ ꯍꯥꯟꯅ ꯑꯃꯨꯛ ꯃꯥꯅ ꯂꯥꯟꯕ ꯇꯧꯔꯝꯃꯗꯤ ꯃꯥꯅ ꯂꯥꯟꯕꯒꯤꯅꯦꯗꯅ ꯐꯥꯔꯒ ꯄꯨꯜꯂꯒ ꯇꯧꯕꯗꯨꯗꯤ
ꯑꯁ ꯑꯗꯨ ꯑꯣꯏꯁꯨ ꯅꯨꯄꯤꯁꯤꯡꯗꯤꯀꯣ
ꯎꯝ
ꯅꯪꯕꯨ ꯅꯨꯡꯁꯤꯕ ꯅꯨꯄꯥꯗꯨꯅ ꯅꯪ ꯊꯤꯒꯗꯕꯅꯦꯕ ꯅꯪꯕꯨ ꯅꯨꯡꯁꯤꯕꯤꯕ ꯅꯪꯅ ꯅꯨꯡꯁꯤꯕ ꯅꯠꯇꯕꯀꯣ
ꯑꯥ
ꯑꯗꯨ ꯍꯟꯗꯛ ꯗꯤ ꯑꯩꯁ ꯂꯩꯁꯥꯕꯤꯁꯤꯡꯁꯦ ꯃꯣꯏꯅ ꯄꯥꯝꯕ ꯉꯥꯛꯇꯪ ꯊꯤꯔ ꯂꯩꯔꯦ
ꯑ ꯎꯝ ꯇꯧꯕꯅꯦ ꯍꯟꯗꯛꯇꯤ ꯅꯨꯄꯤꯁꯤꯡꯅ ꯑꯅꯝꯕꯅ ꯊꯤꯕꯅꯤ ꯅꯨꯄꯥꯁꯤꯡꯅ ꯎꯝ
ꯑ
ꯈꯪꯉꯦ ꯑꯩꯁꯨ ꯏꯃꯥꯟꯅꯕꯤꯁꯤꯡꯗꯒꯤ ꯈꯪꯉꯦꯕ ꯑꯁ ꯚꯥꯏ ꯑꯩ ꯑꯁꯤ ꯄꯥꯝꯃꯦ ꯁꯤ ꯇꯥꯟꯅꯔꯨꯁꯦ ꯁꯤ ꯑꯩꯒꯤ ꯑꯣꯏꯍꯜꯂꯁꯤ ꯁꯦꯝꯕꯤꯔꯣ ꯎ ꯂꯩꯌꯦꯗ ꯑꯗꯨꯒ ꯁꯨ ꯑꯗꯨꯃꯥꯏꯅ ꯍꯥꯏꯕꯅꯦ ꯏꯃꯥꯟꯅꯕꯤ ꯃꯔꯛꯇꯁꯨ ꯑꯗꯨꯝ ꯌꯥꯎꯋꯦ ꯎꯝ ꯑꯁ ꯑꯩꯗꯤ ꯃꯥ ꯄꯥꯝꯃꯦ ꯎꯝ ꯑꯩꯗꯤ ꯃꯥ ꯄꯥꯝꯃꯦ ꯃꯥ ꯃꯥ ꯃꯥ ꯅꯠꯇ꯭ꯔꯗꯤ ꯑꯩ ꯑꯇꯣꯞꯄ ꯌꯦꯡꯉꯣꯏ ꯀꯥꯏꯅ ꯃꯥ ꯃꯥꯅ ꯍꯥꯏꯔꯛꯄ ꯉꯥꯏꯈꯤꯅꯤ ꯀ ꯑꯗꯨꯒ ꯃꯤ ꯈꯔꯅꯗꯤꯀꯣ ꯏꯃꯥꯟꯅꯕꯤ ꯈꯔ ꯑꯗꯨꯝ ꯂꯩꯕꯅꯦ ꯑꯗ ꯍꯣꯔꯦ ꯑꯗꯨꯝ ꯂꯤꯕꯤꯌꯦꯕ ꯑꯁ ꯑꯩꯗꯤ ꯃꯥ ꯉꯥꯏꯈꯤꯅꯤꯗ ꯑꯩꯒꯤꯗꯤ ꯀ꯭ꯔꯁ ꯂꯩꯌꯦ ꯑꯁ ꯑꯇꯣꯞꯄ ꯌꯦꯡꯉꯦꯗ ꯀꯥ ꯍꯥꯏꯔꯛꯄ ꯂꯩꯕꯅꯤꯅ
ꯑꯗꯨ ꯅꯪꯁꯨ ꯇꯧꯕ꯭ꯔꯕ
ꯑꯗꯅ
ꯔꯝꯅꯤ
ꯇꯧꯗꯦ ꯇꯥꯎꯗꯦ
ꯎꯝ ꯅꯪꯁꯤꯒꯣ ꯊꯅꯦ ꯅꯨꯡꯁꯤ ꯋꯥꯔꯤꯗꯨꯗꯤ ꯂꯤ ꯂꯞꯂꯝꯝꯕꯅꯤꯕꯨ
ꯑꯩꯅꯣ
ꯍꯣꯏ ꯌꯥꯝ ꯈꯪꯖꯤꯟꯈ꯭ꯔꯦꯕ ꯍꯟꯗꯛꯁꯦ ꯅꯪ ꯌꯥꯝ ꯈꯟꯈ꯭ꯔꯦꯕ
ꯑꯌꯥ ꯑꯁꯤꯕꯨ ꯈꯪꯕ ꯀꯧꯔꯣꯅꯦ
ꯑ
ꯁꯤꯗꯤ ꯅꯪꯅ ꯍꯥꯡꯕꯒꯤ ꯃꯇꯨꯡ ꯏ ꯃꯇꯨꯡꯏꯟꯅ ꯑꯩꯗꯤ ꯑꯗꯨꯝ ꯄꯥꯎꯈꯨꯝ ꯄꯤꯕꯅꯤꯗꯅ
ꯑꯗꯨꯅꯤ ꯄꯥꯎꯈꯨꯝ ꯄꯗꯣ ꯅꯪ ꯍꯩꯕ꯭ꯔꯥ ꯍꯩꯇꯕ꯭ꯔꯥ ꯑꯩꯅ ꯆꯥꯡ ꯌꯦꯡ ꯇꯧꯕꯅꯦꯕ ꯑꯗꯨ ꯅꯪ ꯌꯥꯝ
ꯑꯁ ꯈꯪꯉꯦ ꯅꯪ ꯁꯨꯃꯥꯏꯅ ꯍꯥꯏꯔꯛꯀꯅꯤ ꯍꯥꯏꯕꯗꯣ ꯑꯩꯁꯨ ꯈꯨꯝꯒꯦꯅ ꯈꯨꯝꯕꯅꯦ
ꯂꯂꯤꯦ
ꯈꯪꯉꯦ ꯅꯪꯅ ꯇꯥꯎꯗꯣ ꯅꯪꯒꯤ ꯀꯣꯏꯁꯟꯗꯣ
ꯑꯗꯨ ꯑꯗꯨ ꯑꯣꯏꯔꯒꯗꯤ ꯄ꯭ꯔꯤꯊꯤꯕꯤꯗ ꯈ꯭ꯋꯥꯏꯗꯒꯤ ꯐꯖꯕ ꯃꯤꯁꯦ ꯑꯩꯅꯦ ꯍꯥꯏꯕꯁꯦ ꯅꯪ ꯌꯥꯒꯗ꯭ꯔꯥ
ꯑꯁ ꯌꯥꯔꯣꯏꯗ ꯑꯗꯨꯗꯤ
ꯑꯗꯨꯗ ꯅꯪ ꯅꯪ ꯗꯃꯛꯁꯨ ꯀꯣ ꯄ꯭ꯔꯤꯊꯤꯕꯤꯗ ꯈ꯭ꯋꯥꯏꯗꯒꯤ ꯐꯖꯕꯁꯦ ꯅꯪ ꯕ ꯅ ꯅꯪꯒꯤꯁꯨ ꯅꯁꯥꯃꯛꯅꯦ ꯑꯩꯒꯤꯁꯨ ꯏꯁꯥꯃꯛꯅꯦꯕ ꯐꯖꯔꯤꯗꯣ
ꯑꯥ
ꯍꯥꯏꯗꯤ ꯅꯪꯒꯨꯝꯅ ꯃꯥꯟꯕ ꯑꯅꯤ ꯑꯍꯨꯝ ꯂꯩꯇꯦꯕꯀꯣ ꯅꯪꯉꯣꯟꯗ ꯐꯖꯕ ꯑꯅꯤ ꯑꯍꯨꯝ ꯂꯩꯇꯦ ꯑꯩꯉꯣꯟꯗꯒꯤ ꯍꯦꯟꯅ ꯐꯖꯕ ꯑꯅꯤ ꯑꯍꯨꯝ ꯂꯩꯇꯦꯕ
ꯑꯥ
ꯑꯗꯨꯗꯅ ꯑꯗꯨꯅ ꯍꯥꯏꯗꯤ ꯑꯩꯈꯣꯏꯁꯨ ꯐꯖꯕ ꯃꯃꯤꯡꯗꯗꯤ ꯆꯠꯂꯤꯨꯏꯅꯤꯗ
ꯎ
ꯌꯥꯕ ꯌꯥꯅꯤ ꯗ
ꯑꯁ ꯈꯪꯗꯦꯗ ꯑꯩꯗꯤ ꯑꯗꯨꯒꯨꯝꯕꯗꯤ
ꯍ ꯀꯩꯅꯣ ꯌꯥꯝ
ꯎꯝ ꯑꯉꯥꯡ ꯈꯔ ꯂꯥꯛꯄ
ꯌꯥꯝ ꯅꯣꯛꯑꯒ ꯂꯩꯅꯦ ꯑꯉꯥꯡꯁꯤꯡꯁꯦ
ꯑꯉꯥꯡ ꯃꯆꯥꯁꯤꯡꯗꯒꯤ
ꯑꯁ ꯅꯪꯁꯨ ꯈꯔ ꯑꯉꯥꯡ ꯑꯣꯏꯕꯅꯤꯅ ꯂꯛꯅꯥꯅꯤꯡꯕ ꯑꯣꯏꯔꯝꯅꯤ ꯀꯣ
ꯑꯩ ꯋꯥ ꯉꯥꯡꯅꯤꯡꯗꯦ ꯃꯣꯏꯁꯦ ꯌꯥꯝ ꯀꯩꯅꯣ ꯇꯧꯋꯦꯕ
ꯅꯨꯄꯥꯥꯟ ꯑꯝꯇ ꯊꯣꯛꯀꯦꯗꯣ
ꯇꯥꯟꯊꯣꯛꯈ꯭ꯔꯦ
ꯎꯝ ꯎꯝ ꯐꯖꯅ ꯇꯥꯏꯕꯨ
ꯑꯩꯈꯣꯏꯒꯤ ꯏ ꯑꯉꯥꯡꯁꯤꯡꯁꯦ ꯀꯩꯅꯣ ꯇꯧꯕ ꯌꯥꯝꯅ ꯎꯔꯗꯤꯀꯣ ꯀꯔꯟ ꯇꯨꯔꯟ ꯇꯥꯕꯗꯣ ꯑꯗꯨꯝ ꯌꯦꯠꯂꯒ ꯍꯥꯏꯕꯗꯤ ꯑꯉꯥꯡꯁꯤꯡꯗꯤ ꯂꯥꯏꯌꯦꯡꯗꯨꯅ ꯎꯔꯗꯤ ꯂꯛꯅꯅꯤꯡꯕꯒꯤ ꯇꯥꯏꯞꯇ
ꯎꯝ ꯄꯥꯟꯕꯁꯨ ꯌꯥꯗꯕꯗꯣ
ꯑꯗꯨꯝ ꯗꯤꯁꯇꯥꯞ ꯇꯧꯅꯤꯡꯕꯗꯣ ꯎꯝ ꯂꯛꯅꯅꯤꯡꯕꯗꯣ ꯑꯗꯨꯃꯥꯏꯅ ꯇꯧꯒꯦꯅ ꯂꯥꯛꯄꯅꯦꯕ ꯆꯄꯜꯒ ꯄꯥꯏꯔꯒ ꯏꯁꯤꯡꯒ꯫
ꯅꯪ ꯀꯩꯅꯣ ꯃꯄꯥꯟꯗ ꯂꯩꯕ꯭ꯔꯥ ꯃꯅꯨꯡꯗ ꯂꯩꯕ꯭ꯔꯥ꯫
ꯑꯩꯗꯤ ꯃꯄꯥꯟꯗꯅꯦ ꯑꯁ ꯃꯅꯨꯡꯗ ꯁꯥꯏ꯫
ꯑꯣ꯫
ꯁꯤꯗꯅ ꯈꯔ ꯏꯪꯉꯦ ꯑꯗꯨꯒꯤꯅꯦ꯫
ꯃꯩ ꯂꯥꯛꯑꯕꯅꯤꯅꯦ ꯑꯗꯨꯗꯤ꯫
ꯃꯩꯗꯤ ꯂꯥꯛꯑꯦ ꯅꯨꯡꯇꯤꯒꯤ ꯂꯥꯛꯑꯦ ꯑꯩꯈꯣꯏꯗꯗꯤ꯫ ꯅꯣꯏꯔꯣꯝꯗ ꯂꯥꯛꯇꯕ꯭ꯔꯣ꯫
ꯍꯣꯏ ꯂꯥꯛꯑꯦ ꯈꯣꯏꯗꯁꯨ꯫
ꯑꯣ ꯑꯁ ꯀꯥꯡꯕꯨꯗꯤ ꯌꯥꯝꯃꯦꯌꯦ꯫ ꯕꯣꯜ ꯌꯦꯉꯦꯗ꯫
ꯀꯩꯒꯤꯅꯣ ꯑꯁ ꯅꯪ ꯕꯣꯜꯒ ꯀꯩ ꯌꯦꯡꯉꯝꯗꯧ ꯃꯥꯜꯂꯤꯒ꯫
ꯎꯝ꯫ ꯎꯝ ꯇꯤꯝ ꯑꯃ ꯑꯅꯤ ꯑꯗꯨꯝ ꯐꯖꯕꯁꯤꯡꯅꯒꯤꯗꯤ ꯌꯦꯡꯉꯦ ꯑ ꯑꯇꯩꯁꯤꯡꯗꯤ ꯌꯦꯡꯗꯦꯗ꯫
ꯀꯥꯏꯗ ꯌꯦꯡꯒꯦ ꯐꯣꯟꯗ ꯌꯦꯡꯕ꯭ꯔꯥ꯫
ꯐꯣꯟꯗ ꯌꯦꯡꯉꯦ꯫
ꯅꯣꯏ ꯌꯨꯝꯕ꯭ꯔꯥ ꯑꯗꯨ ꯀꯩꯅꯣ ꯊꯝꯕ꯭ꯔꯥ ꯋꯥꯏꯐꯥꯏ ꯊꯝꯕ꯭ꯔꯥ꯫
ꯊꯝꯃꯦ꯫
ꯑꯁ ꯑꯗꯨ ꯑꯗꯨꯝ ꯄꯥꯏꯔꯝꯃꯅꯤꯅꯦꯀꯣ꯫ ꯍꯧꯖꯤꯛ ꯁꯨꯅ ꯋꯥꯏ ꯐꯥꯏꯗ ꯅꯠꯇ꯭ꯔꯣꯄꯥ꯫
ꯋꯥꯏ ꯐꯥꯏ ꯍꯣꯏ ꯃꯥꯅꯦ ꯑꯩ ꯔꯨꯝꯗ ꯀꯥꯔꯒꯦ꯫ ꯋꯥꯏꯐꯥꯏꯗꯨꯣ ꯅꯨꯡꯉꯥꯏꯇꯕ ꯑꯗꯒꯤ ꯃꯄꯥꯟꯗ ꯁꯤ ꯊꯣꯛꯑꯗꯤ ꯐꯨꯜ꯫ ꯄ ꯀꯥꯕ ꯅꯨꯡꯉꯥꯏꯕ ꯑꯗꯒꯤ꯫
ꯑꯣ ꯌꯥꯝ ꯅꯨꯡꯉꯥꯏꯅ ꯂꯩꯔꯤꯅꯦ ꯅꯣꯏꯁꯦ꯫
ꯍꯥꯟꯅ ꯑꯩꯅ ꯁꯤ ꯍꯥꯟꯅ ꯂꯩꯕ ꯔꯨꯝꯗꯨꯗꯤꯀꯣ꯫ ꯑꯩ ꯑꯩꯒꯤ꯫ ꯔꯨꯝꯗ ꯑꯩ ꯕꯤꯜꯗꯤꯡ ꯑꯩ ꯃꯊꯛꯇ ꯂꯩꯕꯅꯦꯕ꯫ ꯑꯩ ꯔꯨꯝ ꯃꯈꯥꯗ ꯋꯥꯏꯐꯥꯏꯗ ꯊꯝꯕꯅꯦꯕ꯫ ꯑꯗꯨꯒꯤ ꯑꯩꯈꯣꯏꯒꯤ ꯔꯨꯝꯗꯨꯗ꯫ ꯎꯝꯐꯨꯜ ꯐꯥꯎꯅ ꯅꯨꯡꯉꯥꯏꯕꯅꯦꯕ ꯍꯧꯖꯤꯛꯇꯤ ꯑꯩ ꯔꯨꯝꯗꯣ ꯁꯥꯏꯠ ꯑꯃꯗ ꯆꯦꯟꯖ ꯇꯧꯊꯣꯛꯄ꯫ ꯑꯗꯨꯗꯩꯗꯤ ꯋꯦꯐꯥꯏꯠꯇꯨ ꯌꯧꯗ꯭ꯔꯦ꯫
ꯑꯗꯨ ꯑꯣꯏꯔꯗꯤ ꯑꯃꯨꯛ ꯍꯣꯡꯗꯣꯛꯈ꯭ꯔꯣ ꯍꯥꯟꯅꯗꯧꯅ꯫
ꯌꯧꯔꯁꯨ ꯅꯦꯠꯋꯥꯛ ꯅꯨꯡꯉꯥꯏꯇꯕ ꯑꯃꯈꯛꯇ ꯀꯥꯕ ꯑꯗꯒꯤ꯫ ꯑꯗꯨꯝ꯫ ꯃꯄꯥꯟꯗ ꯑꯁꯤ ꯇꯦꯔꯦꯁꯇꯒꯨꯝꯕ ꯊꯣꯛꯑꯗꯤ ꯑꯗꯨꯝ ꯐꯪꯉꯦꯗ ꯐꯨꯗ꯫
ꯌꯥꯝ ꯌꯥꯝ ꯅꯨꯡꯉꯥꯏꯕ ꯄꯨꯟꯁꯤꯅꯤꯀꯣ ꯅꯣꯏꯁꯦ꯫
ꯑꯁ ꯅꯨꯡꯉꯥꯏꯇꯦꯗ ꯌꯥꯝ ꯋꯥꯔꯒ ꯍꯤꯡꯒꯅꯤ꯫
ꯑꯗꯨ ꯋꯥꯁꯨ ꯋꯥ ꯉꯥꯡꯉꯦ ꯋꯥꯔꯤꯁꯨ ꯌꯥꯝ ꯅꯨꯡꯉꯥꯏꯔꯦ ꯑꯗꯨꯒꯣ꯫
ꯎꯝ꯫
ꯅꯃꯥꯟꯅꯕꯤ ꯑꯃꯗꯤ ꯁꯤꯜꯂꯛꯎꯗꯅ꯫
ꯁꯤꯜꯂꯒ ꯃꯥꯅ ꯀꯩꯅꯣ ꯇꯧꯔꯒ꯫ ꯑꯣ ꯅꯍꯥꯟ ꯑꯩ ꯑꯃ ꯅꯪꯉꯣꯟꯗ ꯄꯤꯌꯦꯗꯅ꯫
ꯄꯤꯕꯨꯗꯤ ꯄꯤꯌꯦꯕꯀꯣ ꯑꯗꯨ ꯑꯁ꯫ ꯀꯥꯏꯗꯒꯤ ꯑꯩꯈꯣꯏ ꯑꯩꯈꯣꯏ ꯅꯤꯉꯣꯜ ꯑꯣꯏꯅ ꯄꯥꯝꯃꯤꯅꯦ꯫
ꯑꯩ ꯍꯥꯏꯒꯦꯕ ꯑꯗꯨꯗꯣ ꯑꯩ ꯄꯤꯕꯗꯣ꯫ ꯎꯝ ꯃꯥꯁꯦ ꯃꯥꯁꯦ꯫ ꯑꯗꯨꯒꯨꯝꯕ ꯅꯨꯡꯁꯤ ꯅꯨꯡꯉꯣꯟꯒꯤꯗꯣ ꯑꯩ ꯅꯍꯥꯟ꯫ ꯄꯤꯕꯗꯣ꯫ ꯑꯗꯨ ꯑꯗꯨꯗꯣ ꯃꯥꯁꯦ꯫ ꯑꯁꯤꯒꯨꯝꯕ ꯂꯝꯕꯤꯗꯁꯨ ꯃꯥ ꯄꯥꯛ ꯆꯪꯗꯕꯅꯦꯕ꯫ ꯑꯩꯁꯨ ꯍꯪꯉꯦꯕ ꯀꯔꯤꯒꯤꯔꯥ ꯑꯩ ꯂꯩꯈꯛꯀꯤ ꯇꯥꯔꯕ꯭ꯔꯥ ꯇꯥꯕ꯭ꯔꯣ
ꯑꯕ꯭ꯔꯣ
ꯇꯥꯏꯌꯦ ꯅꯪ ꯅꯪꯒꯤꯗꯤ ꯑꯩꯒꯤ ꯇꯥꯗꯕ꯭ꯔꯥ ꯍꯜꯂꯣ ꯍꯜꯂꯣ
ꯇꯥꯕ꯭ꯔꯣ ꯇꯥꯕ꯭ꯔꯣ
ꯇꯥꯏꯌꯦ ꯇꯥꯏꯌꯦ ꯑꯩꯒꯤꯗꯤ
ꯅꯪꯒꯤ ꯈꯣꯟ ꯑꯝꯇ ꯇꯥꯗ꯭ꯔꯦ ꯑꯃꯨꯛ ꯆꯞꯄꯦ
ꯅꯦꯋꯥꯛꯀꯤꯤ ꯐꯨꯜꯅꯦ ꯀꯔꯤꯔꯥ
ꯎ ꯅꯪ ꯈꯣ